ꯇꯥꯕ꯭ꯔꯣ
ꯇꯥꯏ
ꯎꯝ ꯆꯥꯛ ꯆꯔꯕꯣ
ꯎꯝ ꯆꯥꯔꯦ
ꯌꯦꯟꯁꯥꯡ ꯆꯥꯔꯕ
ꯑꯁ ꯉꯁꯤꯗꯤ ꯁꯦꯕꯣꯠ ꯊꯣꯡꯉꯦ
ꯎꯝ
ꯎꯝ ꯍꯥꯎ ꯅꯪꯗꯤ ꯆꯥꯔꯕꯣ
ꯆꯥꯔꯦ ꯉꯁꯥꯏꯅ ꯆꯥꯔꯦ
ꯀꯩ ꯍꯦꯟꯖꯥꯡ
ꯉꯥ ꯊꯣꯡꯕ ꯆꯥꯏ
ꯉꯥ ꯊꯣꯡꯕ
ꯀꯩ ꯍꯥꯏꯅꯣ ꯇꯥꯕ꯭ꯔꯣ ꯇꯥꯕ꯭ꯔꯣ ꯇꯥꯗ꯭ꯔꯦ ꯅꯪ